ꯍꯜꯂꯣ ꯃꯔꯨꯞ ꯏꯇꯥꯎ
ꯇꯥꯔꯕꯣ ꯏꯇꯥꯎ
ꯇꯥꯔꯦ ꯇꯥꯔꯦ ꯌꯥꯝ ꯁꯦꯡꯅ ꯇꯥꯏꯗ ꯏꯇꯥꯎꯒꯤ ꯈꯣꯟꯖꯦꯜ ꯐꯖꯕ ꯁꯨꯔ ꯐꯖꯕ ꯏꯁꯩ ꯁꯛꯄꯗ ꯂꯝꯕꯥ ꯂꯩꯇꯕ ꯈꯣꯟꯖꯦꯜꯗꯣ
ꯑꯩꯒꯤ ꯑꯃꯦꯡꯕ ꯑꯃꯦꯡꯕ
ꯑ ꯅꯪꯒꯤ ꯃꯦꯡ ꯃꯦꯡ ꯂꯥꯎꯕ ꯇꯥꯕꯗ ꯀꯥꯎꯕ ꯉꯝꯗ꯭ꯔꯕ ꯄꯨꯛꯅꯤꯡ ꯍꯨꯅ ꯊꯃꯣꯏꯗ ꯇꯥꯅ ꯊꯤꯟꯕꯗꯒꯤ ꯍꯦꯟꯅ ꯃꯆꯤꯟ ꯇꯨꯝꯅ ꯊꯤꯟꯕ ꯏꯇꯥꯎꯒꯤ ꯈꯣꯟꯖꯦꯜꯗꯣ ꯍꯧꯖꯤꯛ ꯐꯥꯎ ꯇꯥꯔꯒ ꯂꯩ
ꯎꯝ
ꯅꯍꯥꯟꯋꯥꯏ ꯅꯪꯅ ꯁꯛꯈꯤꯕ ꯏꯁꯩꯗꯣ
ꯀꯥꯎꯉꯝꯗ꯭ꯔꯕ ꯑꯩꯒꯤ ꯏꯁꯩꯗꯣ
ꯅꯪꯒꯤ ꯀꯥꯎꯉꯝꯗ꯭ꯔꯕ ꯏꯁꯩꯗꯣ ꯉꯁꯤ ꯐꯥꯎꯕ ꯑꯩꯒꯤ ꯅꯥꯀꯣꯡꯁꯤꯗ ꯅꯥꯀꯣꯡꯁꯤꯗꯒꯤ ꯍꯦꯟꯇꯣꯛꯑꯒ ꯊꯃꯣꯏꯁꯤꯗ ꯊꯤꯜꯂꯒ ꯂꯩ ꯎꯝ ꯅꯥꯀꯣꯡꯁꯤꯅ ꯅꯤꯟꯕ ꯊꯃꯣꯏꯗꯅ ꯁꯤꯂꯣ
ꯎꯝ
ꯊꯃꯣꯏ ꯊꯨꯝꯅ ꯊꯤꯜꯂꯦ ꯅꯪꯒꯤ ꯏꯁꯩꯗꯨꯅ
ꯑꯁ ꯏꯇꯥꯎꯁꯤꯗꯤ ꯑꯁ ꯏꯇꯥꯎꯒꯤ ꯁꯍꯤꯇꯁꯤꯗꯤ ꯀꯕꯤ ꯑꯣꯏ ꯌꯥꯅꯤꯅꯦ
ꯈꯪꯗꯦꯗ ꯀꯕꯤ ꯑꯣꯏꯔꯁꯤꯅ ꯀꯩꯅꯣ ꯋꯥꯈꯜꯁꯦ ꯀꯕꯤꯒꯤ ꯋꯥꯈꯜꯗ ꯂꯥꯛꯑꯕ꯭ꯔꯥ ꯀꯩꯅꯣꯝ ꯇꯧꯔꯦ ꯍꯟꯗꯛꯇꯤ
ꯑꯣꯏꯒꯦ ꯑꯣꯏꯁꯤꯜꯂꯣ ꯀꯩꯅꯣ ꯏꯇꯥꯎ
ꯑꯩ ꯏꯁꯩ ꯁꯩꯔꯦꯡ ꯏꯔꯁꯤꯔꯥꯅ ꯈꯜꯂꯤꯕꯁꯨꯝ
ꯑꯣꯏꯅꯦ ꯅꯨꯡꯉꯥꯏꯕꯗꯣ ꯑꯃꯨꯛ ꯅꯨꯡꯉꯥꯏ ꯅꯨꯡꯉꯥꯏꯕ ꯍꯦꯜꯂ ꯈꯜꯂꯗꯤ ꯅꯨꯡꯉꯥꯏꯔꯦ ꯐꯖꯅ ꯅꯨꯡꯉꯥꯏꯔꯦ ꯅꯨꯡꯉꯥꯏ ꯅꯨꯡꯉꯥꯏꯔꯤꯕ ꯄꯣꯠꯇꯣ ꯑꯃꯨꯛ ꯏꯊꯣꯛꯄ ꯍꯥꯏꯗ ꯃꯊꯧ ꯇꯥꯏꯌꯦꯅ
ꯏꯁ ꯇꯥꯏ ꯑꯗꯨꯃꯗꯤ ꯆꯨꯝꯃꯤ
ꯅꯨꯡꯉꯥꯏꯕ ꯑꯗꯨ ꯑꯃꯨꯛ ꯏꯊꯣꯛꯄ
ꯑꯩꯅ ꯅꯨꯡꯉꯥꯏꯔꯤꯗꯣ ꯀꯃꯥꯏꯅ ꯇꯧꯔꯤꯅꯣ ꯀꯅꯥꯅ ꯀꯩꯗꯧꯕꯗꯒꯤ ꯅꯨꯡꯉꯥꯏꯔꯤꯅꯣ ꯑꯩꯅ ꯀꯔꯤ ꯇꯧꯖꯔꯒ ꯅꯨꯡꯉꯥꯏꯔꯤꯅꯣ ꯍꯥꯏꯕꯗꯣ ꯈꯪꯍꯟꯕ ꯑꯃꯁꯨ ꯃꯊꯧꯗꯤ ꯇꯥꯏꯌꯦꯕ
ꯇꯥꯏ ꯇꯥꯏ ꯇꯥꯏ ꯃꯊꯧ ꯌꯥꯝ ꯊꯤꯅꯥ ꯇꯥꯏ
ꯁꯤ ꯈꯪꯍꯜꯂꯕ ꯃꯇꯝꯗꯅꯦꯕ
ꯎꯝ ꯃꯥꯅꯤ ꯃꯥꯅꯤ ꯑꯦ ꯁꯤꯃꯤꯁꯤ ꯁꯨꯨꯞ ꯅꯨꯡꯉꯥꯏꯅ ꯂꯩꯕꯨ ꯕꯣꯏꯔꯦꯅ
ꯀꯅꯥꯅ ꯑꯁ ꯃꯥꯒꯤ ꯈꯨꯅꯨꯡ ꯍꯥꯏꯁꯤꯗꯤ ꯇꯝꯖꯕꯗ ꯑꯩꯈꯣꯏꯗꯁꯨ ꯃꯥꯡꯖꯔꯣꯏꯅꯦꯅ ꯈꯜꯂꯒꯀꯣ
ꯍꯣꯏ ꯍꯣꯏ ꯍꯣꯏ ꯅꯨꯡꯉꯥꯏꯕꯗꯨ ꯏꯊꯟꯗ ꯅꯨꯡꯉꯥꯏꯕ ꯅꯥꯇꯕ
ꯀꯥꯌꯥ ꯇꯧꯅꯤꯡꯉꯛꯑꯥꯗꯤ ꯌꯥꯝ ꯊꯤꯅꯥ ꯑꯕ ꯀꯩ ꯍꯥꯏꯅꯤ ꯍꯧꯖꯤꯛꯀꯥꯟꯒꯤ ꯅꯍꯥꯔꯣꯟꯁꯤꯡꯗ ꯆꯦꯟꯗꯕ ꯑꯣꯞꯇꯣꯞꯄ ꯋꯥꯈꯜꯂꯣꯟ ꯑꯃꯅꯦ ꯍꯥꯏꯇꯥꯔꯦ
ꯃꯥꯅꯤ ꯃꯥꯅꯤ ꯏꯇꯥꯑꯣ
ꯁꯛ ꯅꯨꯡꯉꯥꯏꯕ ꯄꯥꯝꯕ ꯅꯠꯇꯕ ꯃꯤꯁꯨ ꯌꯥꯝꯅ ꯅꯨꯡꯉꯥꯏꯍꯟꯅꯤꯡꯕ ꯐꯥꯎꯕ ꯋꯥ ꯀꯜꯣꯟꯗ ꯌꯥꯝꯝ ꯐꯖꯕꯥ ꯑ ꯑꯁ ꯈꯪꯗꯦ ꯋꯥꯈꯜꯁꯤ ꯌꯥꯝ ꯆꯥꯎꯅ ꯆꯥꯎꯅ ꯈꯥꯜꯂꯦ ꯍꯥꯏ ꯇꯥꯔꯦ
ꯎꯝ
ꯑꯗꯨ ꯀꯩꯗꯧꯔꯤꯅꯣ ꯅꯪꯕꯨ ꯍꯧꯖꯤꯛꯄꯣ
ꯇꯥꯏꯌꯦ ꯍꯧꯖꯤꯛꯇꯤ ꯀꯥꯁꯦ ꯇꯦꯛ ꯇꯦꯛ ꯇꯦꯛ ꯁꯨꯝ ꯀꯛꯀꯛꯂꯣꯏꯖꯤꯜꯕꯅꯤꯅꯥ
ꯂꯣꯏꯁꯟꯗꯧꯅꯤ ꯂꯣꯏꯁꯤꯟꯗꯧꯅꯤ ꯑꯦꯁ ꯀꯥ ꯏꯃꯨꯡ ꯃꯅꯨꯡ ꯐꯃꯨꯡ ꯐꯥꯅꯨꯡ ꯀꯥ ꯋꯥꯏꯔꯝ ꯁꯤꯠꯀꯗꯧꯅꯤ ꯂꯨ ꯅꯥꯟꯅ ꯊꯝꯗꯧꯅꯤ ꯅꯠꯇ꯭ꯔꯥ ꯃꯇꯝꯗꯨꯗ ꯋꯥꯈꯜ ꯅꯨꯡꯉꯥꯏ ꯋꯥ ꯄꯨꯛꯅꯤꯡꯁꯤ ꯒꯌ꯭ꯥꯟꯇꯥꯅꯥ ꯂꯩꯇꯥꯅ ꯂꯩꯕ ꯑꯗꯨ ꯐꯪꯂꯛꯀꯅꯦꯕꯥ ꯆꯥꯃꯣꯠ ꯆꯥꯃꯣꯠ ꯂꯩꯔꯒꯗꯤ ꯋꯥꯈꯟꯁꯨ ꯅꯨꯡꯉꯥꯏꯔꯣꯏ ꯍꯧꯖꯤꯛ ꯂꯩꯕꯁꯨ ꯈꯪꯉꯣꯏ ꯍꯥꯏꯇꯥꯔꯦ
ꯃꯥꯅꯤ ꯃꯥꯅꯤ ꯑꯗꯨꯅꯤ ꯇꯧꯔꯤꯁꯦ
ꯅꯨꯡꯉꯥꯏꯕꯒꯤ ꯍꯧꯔꯛꯐꯝꯁꯦ ꯀꯔꯤ ꯍꯥꯏꯅꯤ ꯅꯥꯟꯅ ꯂꯩꯕꯁꯤꯗꯒꯤ ꯑꯣꯏꯗꯣꯏꯅꯦꯕ
ꯃꯥꯅꯦ ꯏꯇꯥꯎ ꯅꯨꯡꯉꯥꯏꯕꯒꯤ ꯍꯧꯔꯛꯐꯝꯁꯤ ꯅꯥꯟꯅ ꯂꯩꯕ ꯑꯩꯒꯤ ꯁꯛ ꯁꯔꯥꯎꯟꯗꯤꯡ ꯑꯩꯒꯤ ꯏꯟꯚꯥꯏꯔꯣꯟꯃꯦꯟꯗꯣ ꯅꯥꯟꯅ ꯏꯪꯅ ꯆꯤꯛꯅ ꯂꯩꯔꯛꯀꯥꯟꯗ ꯅꯨꯡꯉꯥꯏꯕꯗꯨ ꯑꯣꯏꯔꯛ
ꯎꯝ ꯍꯥꯏꯗꯤ ꯆꯃꯣꯠ ꯆꯃꯣꯠꯀ ꯂꯩꯔꯗꯤ ꯋꯥꯈꯜꯅꯤ ꯑꯁ ꯀ ꯇꯧꯔꯤ ꯁꯤ ꯈꯨꯃꯣꯠꯁꯤꯗꯕꯨ ꯀꯃꯥꯏꯅ ꯂꯩꯗꯣꯏꯅꯣ ꯍꯥꯏꯕꯒꯤ ꯑꯗꯨꯗꯪ ꯈꯟꯕꯗ ꯅꯨꯡꯉꯥꯏꯕꯗꯤ ꯂꯥꯏꯔꯗꯥꯅꯥ ꯃꯊꯥ ꯍꯦꯟꯅꯥ ꯁꯥꯔꯅꯦꯕꯥ
ꯁꯥꯗꯣꯏꯅꯤ ꯇꯥꯎ ꯁꯥꯗꯣꯏꯅꯤ ꯇꯧ ꯑꯩ ꯌꯥꯝ
ꯎꯃ ꯈꯪꯗꯦ ꯍꯥꯏꯗꯤ ꯑꯔꯟꯕ ꯍꯟꯅꯗꯤ ꯀꯌꯥꯁꯨ ꯍꯩꯇꯕ ꯃꯁꯥꯒꯤ
ꯍꯣꯏ ꯍꯣꯏ ꯏꯇꯧ
ꯎꯝ ꯍꯥꯏꯗꯤ ꯆꯨꯝꯅ ꯆꯨꯝꯅ ꯑꯗꯨꯝ ꯉꯥꯡꯉ ꯂꯩꯕ ꯍꯥꯏꯇꯥꯏ ꯑꯁ ꯈꯪꯗꯦꯗ ꯅꯨꯡꯉꯥꯏꯕꯁꯦ ꯉꯍꯥꯏ ꯋꯥꯏ ꯂꯥꯏꯔꯤꯛꯀ ꯄꯨꯟꯅ ꯇꯝꯃꯤꯟꯅꯔꯤꯉꯩ ꯁ꯭ꯀꯨꯜ ꯑꯝꯇꯗ ꯄꯨꯟꯅ ꯂꯩꯃꯤꯟꯅꯔꯤꯉꯩꯗꯗꯤ ꯌꯥꯝ ꯅꯨꯡꯉꯥꯏꯔꯝꯃꯤ ꯅꯨꯡꯇꯤꯒꯤ ꯎꯅꯩ ꯎꯝ ꯃꯔꯛꯇ ꯁꯥꯎꯅꯕꯁꯨ ꯌꯥꯎꯋꯤ ꯍꯧꯃꯤꯟ ꯀꯥꯃꯤꯟꯅꯔꯛꯄ ꯏꯃꯥꯟꯅꯕ ꯂꯣꯏꯅꯕ ꯇꯤꯟꯅꯕ ꯍꯥꯏꯗꯤ ꯁꯥꯎꯅꯕ ꯈꯠꯅꯕ ꯃꯔꯛ
ꯑꯃꯨꯛ ꯈꯠꯅꯅꯤ ꯑꯃꯨꯛ ꯈꯠꯅꯅꯤ ꯑꯃꯨꯛ ꯇꯤꯟꯅꯅꯤ ꯈꯠꯅꯍꯔꯨꯔꯒ ꯇꯤꯟꯅꯕꯗꯅ ꯍꯦꯟꯅ ꯑꯃꯨꯛ ꯅꯨꯡꯁꯤꯅꯔꯤꯅꯤ
ꯎꯝ ꯍꯥꯏꯗꯤ ꯈꯠꯅꯕ ꯍꯥꯏꯔꯗꯤ ꯌꯥꯎꯗꯕ ꯁꯨꯡꯌꯥ ꯌꯥꯔꯔꯣꯏꯗꯕ ꯄꯣꯠꯅꯦꯕ
ꯌꯥꯔꯔꯣꯏꯗꯕ ꯄꯣꯠꯅꯦꯃꯤ ꯈꯠꯅꯕ ꯍꯥꯏ ꯌꯥꯎꯗꯅ ꯀꯃꯥꯏ ꯅꯨꯡꯁꯤꯅ ꯗꯣꯏꯅꯣ ꯅꯨꯡꯁꯤꯅꯕ ꯍꯥꯏꯕ ꯄꯣꯠꯁꯤ ꯈꯠꯅꯕ ꯍꯥꯏꯕ ꯄꯣꯠꯁꯤ ꯌꯥꯎꯗꯅ ꯅꯨꯡꯁꯤꯅ ꯅꯨꯡꯁꯤꯅꯕ ꯌꯥꯕ ꯅꯠꯇꯦ ꯑꯃꯨꯕ ꯂꯩꯔꯝꯕꯒꯤ ꯑꯉꯧꯕ ꯃꯁꯛ ꯈꯪꯉꯤꯕꯅꯤ ꯅꯠꯇ꯭ꯔꯥ ꯑꯗꯨꯅ
ꯃꯌꯥꯡ ꯀꯪꯕꯅꯦꯕ
ꯃꯥꯅꯤ ꯃꯥꯅ ꯑꯗꯨꯅꯦꯃꯤ
ꯐꯖꯩ
ꯌꯥꯗ꯭ꯔꯣ ꯚꯥꯏ ꯄꯣꯠꯁꯦ ꯏꯇꯥꯎꯁꯨ ꯀꯕꯤꯅꯤꯅ ꯃꯨꯛ ꯀꯕꯤꯒꯤ ꯀꯣꯛꯇꯣ ꯍꯥꯏꯗꯤ ꯅꯇꯥꯎꯗꯁꯨ ꯒ ꯆꯦꯟꯂꯦꯕ
ꯎꯝ ꯁꯨꯝ ꯂꯣꯏꯅꯔꯛꯄ ꯇꯤꯟꯅꯔꯛꯄ ꯍꯥꯏꯗꯤ ꯋꯥꯈꯜ ꯃꯥꯟꯅꯕ ꯃꯁꯦꯟ ꯇꯤꯟꯅꯔꯛꯄꯅꯤꯅ ꯍꯥꯏꯗꯤ ꯑꯩꯅ ꯐꯣꯡꯗꯣꯛꯅꯤꯡꯉꯤꯗꯨ ꯀꯔꯤꯅꯣ ꯍꯥꯏꯕꯗꯣ ꯅꯪꯅ ꯑꯗꯨꯝ ꯈꯪꯕꯗꯣ
ꯍꯣꯏ ꯍꯣꯏ ꯑꯗꯨꯅꯤ ꯏꯇꯥꯎ ꯑꯩꯅ ꯇꯧꯔꯤꯁꯤ ꯃꯇꯝꯗꯣ ꯅꯨꯡꯗꯤ ꯅꯨꯡꯁꯤꯕꯅꯤꯗ ꯏꯇꯥꯎ
ꯅꯨꯡꯁꯤ ꯄꯨꯟꯅ ꯄꯨꯟꯅ ꯆꯥꯛ ꯆꯥꯕ ꯆꯠꯃꯤꯟꯅꯩ ꯁꯥꯟꯅꯔꯦ ꯁꯥꯟꯅꯕꯥ ꯊꯣꯛꯃꯤꯟꯅꯩ ꯂꯥꯏꯔꯤꯛ ꯄꯥꯔꯦ ꯄꯥꯃꯤꯟꯅꯩ ꯄꯥꯗ꯭ꯔꯦ ꯄꯥꯃꯤꯟꯅꯗꯦ ꯄꯨꯟꯅ ꯄꯨꯟꯅ ꯊꯕꯜ ꯆꯣꯡꯕ ꯆꯠꯃꯤꯟꯅꯩꯗꯣ ꯌꯥꯎꯁꯪ ꯀꯣꯏꯕ ꯆꯠꯃꯤꯟꯅꯩꯗꯣ
ꯗꯨꯅꯦ ꯍꯥꯏꯁꯦ ꯃꯇꯝꯗꯣ ꯀꯌꯥꯗꯤ ꯅꯨꯡꯁꯤꯒꯔꯦ
ꯑꯗꯨꯅ ꯆꯠꯀ ꯆꯠꯂꯒ ꯈꯪꯗꯦꯗ ꯀꯥꯇꯨ ꯀꯥꯔꯟꯁꯨ ꯌꯥꯝ ꯇꯧꯔꯦ ꯅꯍꯥ ꯑꯣꯏꯔꯤꯉꯩꯗ
ꯃꯥꯅꯤ ꯃꯥꯅꯤ ꯁꯤ ꯌꯥꯎꯗ꯭ꯔꯒꯗꯤ ꯄꯨꯟꯁꯤ ꯍꯥꯏꯁꯦ ꯍꯣꯏ ꯃꯌꯥꯝ ꯗꯨ ꯅꯪꯏ ꯀꯩꯅꯣ ꯉꯁꯤ ꯑꯩꯈꯣꯏ ꯅꯨꯉꯥꯏꯍꯜꯂꯤꯁꯤ ꯁꯤꯖꯤꯟꯅꯗ꯭ꯔꯥ ꯃꯦꯃꯣꯔꯤ ꯍꯥꯏꯁꯦ ꯍꯥꯏꯗꯤ ꯍꯧꯈꯤꯕ ꯃꯌꯥꯝꯗꯨꯅ ꯉꯁꯤ ꯁꯤꯕ ꯉꯁꯤ ꯅꯪ ꯍꯥꯏꯕ ꯑꯗꯨꯒ ꯑꯩ ꯍꯥꯏꯕ ꯁꯦꯝꯃꯛꯏꯁꯦ ꯍꯧꯈꯤꯕ ꯑꯩꯒꯤ ꯃꯦꯃꯣꯔꯤ ꯃꯌꯥꯝꯗꯨꯅ ꯍꯥꯏꯗꯤ
ꯑꯣ ꯑꯗꯨ ꯑꯗꯨꯅ ꯄꯨ ꯄꯨꯜꯟꯅ ꯊꯝꯕꯒꯤ ꯑꯩꯈꯣꯏ ꯀꯥꯎꯅꯗ꯭ꯔꯤꯅꯦ ꯍꯥꯏꯕ
ꯃꯥꯅꯤ ꯃꯥꯅꯦ ꯑꯗꯒꯤ ꯑꯗꯨꯗ
ꯑꯩꯈꯣꯏ ꯂꯥꯏꯔꯤꯛ ꯇꯥꯃꯤꯟꯅꯔꯦ ꯍꯧꯃꯤꯟꯅꯩ ꯀꯥꯃꯤꯟꯅꯔꯦꯅ ꯂꯣꯏꯅꯃꯛꯀꯤ ꯆꯤꯟꯅꯕ ꯂꯣꯏꯅꯕ ꯀꯅꯥꯁꯨ ꯌꯥꯎꯔꯝꯃꯣꯏꯗ
ꯌꯥꯎꯗꯦ ꯌꯥꯎꯗꯦ
ꯑꯗꯨꯗꯤ ꯃꯥꯥꯏ ꯃꯥꯒꯤ ꯆꯥꯅꯔꯨꯕ ꯄꯨꯟꯈꯤꯕ ꯍꯦꯟꯅ ꯆꯥꯅꯈꯤꯕ ꯍꯥꯏꯕꯗꯨꯃ ꯂꯩ ꯑꯗꯨꯅꯕꯨ ꯅꯣꯏ ꯑꯩꯈꯣꯏ ꯉꯁꯤ ꯐꯥꯎ ꯑꯗꯨꯝ ꯋꯥꯔꯤꯁꯥꯅꯗꯅ ꯈꯣꯠꯇꯅ ꯇꯧꯅꯔꯤꯁꯤ ꯅꯠꯇ꯭ꯔꯗꯤ ꯍꯥꯏꯗꯤ ꯊꯃ ꯍꯦꯟꯅꯗꯤꯌꯦ ꯑꯗꯨꯝ ꯀꯥꯎꯅꯈ꯭ꯔ ꯄꯣꯠꯅꯦꯕ
ꯀ꯭ꯂꯥꯁ ꯑꯃꯗ ꯃꯤ ꯃꯔꯤꯐꯨ ꯇꯝꯃꯛꯏꯅꯤ ꯃꯔꯤꯐꯨꯗꯨꯗ ꯑꯩꯈꯣꯏꯅ ꯉꯁꯤ ꯉꯁꯤ ꯄꯨꯜꯂꯤꯁꯤ ꯃꯤ ꯇꯔꯥ ꯃꯉꯥ ꯇꯔꯥ ꯀꯨꯟ
ꯌꯥꯕ ꯌꯥꯝꯃꯕꯅꯤ ꯆꯠꯇꯣꯏ
ꯌꯥꯝꯕꯗ ꯀꯨꯟ ꯁꯤ ꯈꯛꯇꯅꯤ ꯄꯨꯜꯂꯤꯁꯤ ꯂꯣꯏꯔꯦ ꯑꯇꯩꯗꯤ
ꯈꯪꯅꯈꯤꯕꯒꯤ ꯑꯦ ꯑꯗꯨ ꯅꯠꯇ꯭ꯔꯣ ꯅꯨꯡꯉꯥꯏꯔꯤꯕ꯭ꯔꯥ ꯀꯧꯅꯕꯗꯨ ꯃꯉꯥꯏꯔꯦ ꯑꯗꯨ ꯅꯠꯇꯅ ꯑꯗꯩ ꯋꯥꯔꯤ ꯋꯥꯇꯥꯏ ꯁꯥꯥꯅ ꯑꯗꯨꯅ ꯑꯩꯈꯣꯏ ꯇꯧꯔꯤꯁꯤꯗꯤ ꯑꯩꯈꯣꯏ ꯈꯔꯒ ꯆꯠꯂ ꯂꯩꯇ꯭ ꯔꯦꯕ
ꯂꯩꯇ꯭ꯔꯦ ꯂꯩꯇ꯭ꯔꯦ ꯏꯇꯥꯎ ꯌꯥꯝ ꯆꯨꯝꯃꯤ ꯏꯇꯥꯎꯅ ꯍꯥꯏꯁꯦ ꯑꯗꯤ ꯑꯍꯜ ꯑꯣꯏ ꯂꯧ ꯕꯣꯏꯂꯔꯒ ꯍꯥꯏꯗꯤ ꯃꯤꯁꯦ ꯇꯤꯟꯅꯕ ꯃꯁꯤꯡ ꯍꯟꯊꯔꯦ
ꯍꯟꯊꯥꯔꯦ ꯍꯟꯊꯥꯔꯦ ꯑꯉꯥꯡ ꯑꯣꯏ ꯌꯥ ꯇꯦ ꯑꯗꯦ ꯑꯃꯁꯨ ꯑꯃꯁꯨ ꯄ ꯆꯤꯟꯇꯅꯔꯦ ꯏꯕ ꯎꯝ ꯐꯂ ꯟ ꯇꯔ ꯆꯥꯎꯥꯎ ꯅ ꯆꯟ꯭ꯔꯒꯤ ꯋꯥꯈꯜ ꯆꯥꯟꯅꯕ ꯑꯗꯨꯝ ꯀꯩꯅꯣ ꯁꯣꯠꯅ ꯇꯤꯟꯅꯈꯤꯕ ꯈꯔꯗꯨ ꯅꯠꯇꯅ ꯂꯩꯍꯧꯗꯦꯕ
ꯀꯤꯇꯥꯕ ꯌ ꯂꯣꯡ ꯃꯙꯧ ꯂꯥꯛꯎꯗꯅ ꯎꯗꯕꯁꯨ ꯀꯨꯏꯔꯦ
ꯂꯥꯛꯀꯗꯧꯗꯣ ꯑꯩꯁꯦ ꯁꯣꯝꯗ ꯄꯩꯈꯥ ꯅꯨꯡꯈꯥꯁꯨ ꯂꯩꯕ
ꯄꯩꯈꯥꯗꯨ ꯂꯣꯏꯔꯒ ꯂꯥꯛꯑꯣ ꯀꯩꯅꯣꯗ ꯇ
ꯈꯁꯤ ꯂꯔꯖ
ꯌꯨꯝꯗ ꯑꯃꯨꯛꯊꯣꯛꯑꯒꯦꯕ
ꯌꯨꯝꯗ ꯑꯃꯨꯛ ꯊꯣꯛꯑꯒꯦ ꯇꯧꯕ ꯍꯥꯏ ꯁꯨꯝ ꯂꯩ ꯀꯩꯗꯧꯔꯨꯅꯤ ꯃꯤ ꯋꯥꯥꯏꯕꯟꯗꯅꯤ ꯏꯁꯁꯤꯁꯨ ꯅꯨꯡꯉꯥꯏꯕ ꯃꯤ ꯃꯍꯥ ꯂꯩꯔꯦ ꯈꯤꯇꯪ ꯑꯋꯥꯕ ꯑꯃꯨꯛ ꯃꯥꯥꯜ ꯊꯪꯖꯕꯗꯣ
ꯎꯝ ꯑꯗꯩ ꯕꯤꯍꯥꯔꯤ ꯃꯥꯟꯕ ꯅꯨꯄꯥꯗꯨꯅ ꯌꯨꯝꯗ ꯅꯩꯔ ꯂꯩꯔꯦ
ꯃꯅꯦ ꯃꯥ ꯐꯖꯩꯁꯤꯅꯕꯨ ꯈꯔ ꯉꯝꯗꯦ
ꯃꯥ ꯐꯖꯩꯁꯤꯅꯕꯣ ꯅꯨꯄꯤꯅꯗꯤ ꯍꯥꯏꯕꯤꯔꯛꯇ꯭ꯔꯕꯅꯤꯅ ꯃꯁꯥ ꯃꯊꯟꯇ ꯐꯖꯩ ꯐꯖꯩꯑꯅ ꯑꯩꯈꯣꯏꯅ ꯑꯃꯨꯛ ꯑꯩꯈꯣꯏꯅ ꯑꯃꯨꯛ ꯊꯤ ꯇꯥꯔꯁꯤ ꯁ ꯏꯃꯥꯅꯕ ꯃꯆꯦꯟꯗꯗꯤ ꯍꯥꯏꯅꯩꯗꯅ ꯍꯥꯏꯗꯤ ꯑꯩꯅ ꯑꯩꯅ ꯏꯁꯥꯃꯛꯅꯗꯤ ꯐꯖꯩ ꯍꯥꯏꯗꯦꯕ ꯍꯥꯏꯗꯤ ꯏꯇꯥꯎꯅ ꯏꯇꯥꯎ ꯃꯁꯥ ꯅꯁꯥꯅ ꯍꯥꯏꯗꯤ ꯅꯁꯥ ꯐꯖꯩꯗꯨ ꯀꯩꯁꯨ ꯍꯥꯏꯗꯦꯕ ꯑꯩꯈꯣꯏꯅ ꯐꯖꯩ ꯍꯥꯏꯔꯤꯅꯦꯕ ꯃꯥꯒꯤꯗꯤ ꯃꯥ ꯃꯁꯥꯅ ꯑꯗꯨꯝ ꯃꯁꯥꯅ ꯐꯖꯩ ꯐꯖꯩꯁꯤꯒ
ꯑꯩ ꯐꯔꯐꯦꯖ ꯍꯥꯏ ꯇꯒ ꯊꯕꯛꯀ ꯆꯠꯂꯨ ꯍꯥꯏꯜꯂ ꯑꯩꯈꯁꯦ ꯑꯁ ꯑꯩ ꯐꯖꯩꯑꯦ ꯍꯥꯏꯔ ꯑꯗꯨꯝ ꯆꯠꯂꯒ ꯑꯩꯅ ꯑꯗꯨ ꯋꯥꯔꯤꯗꯣ ꯇ ꯋꯥꯍ ꯌꯥꯗ ꯌꯦ ꯃꯤ ꯐꯖ ꯀꯂꯛꯄ ꯀꯩ ꯔꯣꯂ ꯍꯥꯏ
ꯒ ꯐꯒ ꯃꯖꯦ ꯊꯖ
ꯑꯗꯨꯗꯨꯠ ꯇꯧꯖꯔꯤ ꯃꯤꯗ ꯃꯥꯁꯨ
ꯃꯥ ꯐꯖꯖꯕꯗꯨꯗꯀꯣ
ꯎꯝ ꯑꯗꯒꯤ ꯃꯥꯗꯤ ꯊꯃꯣꯏꯁꯨ ꯌꯥꯝ ꯀꯥꯏꯔꯝꯃꯗꯥꯏꯅꯦ
ꯑꯁ ꯈꯪꯗꯦ ꯊꯃꯣꯏ ꯀꯥꯏꯕꯁꯤꯗ ꯌꯥꯝ ꯀꯥꯏꯅꯩꯗ ꯑꯩꯈꯣꯏꯅ ꯑꯃꯨꯛ ꯈꯪꯗꯦ ꯊꯃꯣꯏꯁꯦ ꯌꯥꯝ ꯀꯟꯕꯩꯔ ꯀꯩꯅꯣ ꯀꯥꯏꯌꯨ ꯌꯥꯗꯕ
ꯀꯥꯏꯌꯨ ꯌꯥꯗꯕ ꯑꯩꯈꯣꯏꯅ ꯑꯃꯨꯛ ꯀꯩꯅꯣꯅ ꯗꯥꯏꯃꯟꯅ ꯁꯥꯕ ꯑꯩꯈꯣꯏꯗꯤ ꯅꯨꯡꯉꯥꯏꯅꯁꯨ ꯂꯩꯔꯤ ꯄꯩꯁꯥꯁꯨ ꯄꯥꯏꯕꯅꯤꯅ ꯗꯥꯏꯃꯟꯅ ꯁꯥꯕ
ꯎꯝ ꯀꯥꯏꯒꯦꯗꯤ ꯅꯍꯥꯟꯟ ꯀꯥꯏ ꯌꯥꯔꯦꯕ ꯀꯥꯏꯌꯨ ꯁꯨꯡꯌꯥ ꯌꯥꯗꯦ
ꯃꯣꯏꯅ ꯑꯃꯨꯛ ꯂꯩꯈꯣꯝꯅ ꯁꯥꯕ
ꯂꯩꯈꯣꯝꯅ ꯁꯥꯕꯅꯤꯅ ꯀꯛꯁꯤꯜꯂꯦ ꯀꯛꯁꯤꯜꯂ ꯆꯦꯈꯥꯏꯔꯒ ꯑꯃꯨꯛ ꯀꯥꯏꯔꯦ
ꯊꯨꯒꯥꯏ ꯁꯥꯅꯕꯗꯣ ꯀꯩꯅꯣꯗꯣ ꯆꯐꯨꯗꯨꯅꯦꯕ ꯃꯣꯏꯁꯦ ꯃꯪ ꯃꯌꯥꯗ ꯇꯥ ꯇꯥꯔꯒ ꯂꯩꯕ ꯆꯐꯨꯗꯨꯅꯦꯕ ꯃꯣꯏꯅ ꯑꯃꯨꯛ ꯑꯩꯈꯣꯏꯅ ꯑꯃꯨꯛ ꯍꯣꯏ ꯍꯣꯏ ꯍꯣꯏꯣꯏ ꯑꯩꯈꯣꯏꯅ ꯑꯃꯨꯛ ꯀꯩ ꯍꯥꯏꯅꯤ ꯊꯥꯗꯔꯁꯨ ꯀꯥꯏꯗꯕ
ꯁꯨ ꯀꯥꯏ ꯍꯦꯛ ꯀꯥꯏꯗ꯭ꯔꯦ ꯑꯩꯈꯣꯏꯗꯤ ꯁꯨꯀꯥꯏ ꯍꯦꯛ ꯀꯥꯏꯗ꯭ꯔꯦ ꯀꯣꯞꯐꯥꯎ ꯐꯥꯎ ꯀꯣꯞꯄꯨ ꯌꯥꯗ꯭ꯔꯦ ꯈꯤꯇꯪ ꯇꯥꯔꯒ ꯍꯥꯏꯗꯤ ꯍꯨꯕꯥꯠ ꯀꯗ꯭ꯔ ꯈꯤꯇꯪ ꯃꯈꯥꯗ ꯇꯥꯔ ꯍꯣꯏ ꯍꯣꯏ ꯑꯗꯨ ꯑꯗꯨ ꯅꯠꯇꯕ ꯑꯇꯣꯞꯄꯗꯤ ꯃꯄꯣꯞ ꯐꯥꯎ ꯀꯥꯏꯌꯨ ꯌꯥꯗꯦ ꯂꯣꯏꯔꯦ
ꯎꯝ
ꯚꯦꯔꯥꯅꯤꯃꯦ ꯁꯨ ꯀꯥꯏ ꯀꯥꯏꯗ꯭ꯔꯦ ꯍꯥꯏꯃꯤ
ꯑꯁ ꯈꯪꯗꯦꯗ ꯏꯇꯥꯎ ꯑꯩꯈꯣꯏꯁꯤꯅ ꯑꯃꯨꯛ ꯀꯃꯥꯏꯅ ꯇꯧꯕꯅꯣ ꯈꯪꯗꯦ ꯃꯤꯒ ꯈꯔ ꯃꯥꯟꯅꯗ꯭ꯔꯦ ꯍꯥꯏ ꯍꯥꯏꯇꯥꯔꯦ ꯋꯥꯈꯜꯂꯣꯟ ꯃꯌꯥꯝꯁꯤ ꯅꯠꯇ꯭ꯔꯥ
ꯃꯥꯅꯗꯔꯦ ꯍꯥꯏꯗꯤ ꯑꯩꯈꯣꯏꯅ ꯃꯤꯒꯤ ꯊꯃꯣꯏ ꯀꯟꯂꯦ ꯍꯥꯏꯔꯝꯒꯗ꯭ꯔ ꯑꯩꯈꯣꯏ ꯏꯁꯥꯅꯗꯤ ꯀꯥꯏꯌꯨ ꯌꯥꯖꯗꯕꯤꯗꯣ ꯈꯟꯗꯕ ꯑꯁ ꯅꯨꯡꯉꯥꯏꯔꯦ ꯅꯨꯡꯉꯥꯏꯔꯦ ꯃꯔꯨꯞ ꯃꯄꯥꯡ ꯅꯣꯡ ꯐꯥꯗꯣꯛ ꯋꯥꯔꯤ ꯌꯥꯕꯖꯦ
ꯃꯥꯅꯤ ꯃꯥꯅꯤ ꯏꯇꯥꯎ ꯅꯉꯥꯏꯅꯨꯡꯉꯥꯏ ꯋꯥꯔꯤ ꯁꯥꯒꯗꯝ ꯀꯩꯗꯧꯗꯅꯣ ꯋꯥꯔ ꯀꯩꯗꯧꯗꯣꯅꯣ ꯅꯠꯇ꯭ꯔꯥ ꯄꯨꯟꯁꯤ ꯍꯥꯏꯖꯦ ꯋꯥꯔꯒ ꯀꯗꯧꯗꯣꯏꯅꯣ ꯅꯣꯡꯃꯥꯏ ꯅꯨꯡꯉꯥꯏ ꯅꯨꯡꯉꯥꯏ ꯆꯠꯈ ꯂꯣꯏꯔꯦ ꯅꯨꯡꯇꯤꯒꯤꯖꯨ ꯅꯨꯡꯉꯥꯏꯔ ꯅꯨꯡꯉꯥꯏꯔ ꯋꯥꯔꯨ ꯌꯥꯗꯦꯝꯅꯦ ꯉꯁꯤꯗꯤ ꯋꯥꯔꯦ ꯑꯩꯅ ꯍꯧꯖꯤꯛ ꯋꯥꯒꯦ ꯑꯁ ꯍꯧꯖꯤꯛ ꯃꯌꯥꯝ ꯋꯥꯔꯒ ꯍꯌꯦꯡ ꯇꯨꯡꯗ ꯅꯨꯡꯉꯥꯏ ꯀꯅꯦ ꯈꯟꯗꯣꯛꯑꯒ ꯇꯨꯡꯗ ꯑꯃꯨꯛ ꯊꯣꯛ ꯁꯤꯗꯣꯛꯈ꯭ꯔꯗꯤ ꯇꯝꯕ ꯉꯝꯕ ꯅꯠ ꯌꯦ ꯃꯤꯑꯣꯏ
ꯍꯣꯏ ꯍꯣꯏ ꯃꯊꯪ ꯑꯃꯨꯛ ꯑꯥ ꯋꯥꯔꯤꯁꯦ ꯃꯊꯪ ꯑꯃꯨꯛ ꯁꯥꯔꯁꯦ
ꯑꯣꯀꯦ
ꯊꯝꯃꯒꯦ ꯀꯣ
ꯍꯧꯗꯤ ꯑꯩ ꯊꯝꯃꯒꯦꯀꯣ ꯏꯇꯥꯎ
ꯑꯣ
ꯎꯝ ꯊꯝꯃꯒꯦ ꯏꯇꯥꯎ
ꯎꯝ